ꯑꯥ ꯍꯜꯂꯣ
ꯑꯣ ꯇꯥꯔꯦ ꯇꯥꯔꯦ
ꯍꯣ ꯑꯩꯅꯅꯦ ꯄꯥꯎꯁꯤ ꯅꯨꯉꯥꯏꯇꯕꯗꯨꯗ ꯅꯪ ꯌꯨꯝꯗ ꯂꯩꯔꯦꯕ
ꯂꯩꯔꯦ ꯍꯌꯦꯡꯗꯤ ꯑꯃꯨꯛꯀ ꯁ꯭ꯀꯨꯜ ꯀꯥꯕ ꯍꯧꯔꯅꯤ ꯑꯩꯈꯣꯏ
ꯑꯥ ꯇꯥꯁꯇ
ꯁ꯭ꯀꯨꯜ ꯍꯥꯏꯗꯤ ꯀꯩꯅꯣꯒꯤꯔꯣ
ꯀꯩ ꯀꯩ ꯇꯧꯕꯤꯒꯦ ꯍꯧꯖꯤꯛꯁꯦ
ꯀꯩꯁꯨ ꯇꯧꯗꯦ ꯑꯣ ꯑꯣꯖꯥ ꯃꯆꯥ ꯇꯧꯔꯤꯌꯦ
ꯀꯔꯤ ꯃꯆꯥꯑꯕ
ꯑꯣꯖꯥ ꯑꯣꯖꯥ
ꯁ꯭ꯀꯨꯜ ꯇꯥꯏꯃꯤꯡꯁꯦ ꯑꯁ ꯅꯨꯡꯁꯤꯕꯅꯤꯅꯦ
ꯍꯜꯂꯦꯌꯥ
ꯁ꯭ꯀꯨꯜ ꯀꯥꯕꯗ ꯍꯌꯦꯡ ꯀꯥꯕ ꯐꯪꯉꯔꯣꯏꯗꯣꯏꯅꯦ
ꯑꯦꯠ ꯁ꯭ꯋꯥꯏꯗ ꯆꯠꯄ ꯍꯧꯔꯅꯤ ꯁ꯭ꯀꯨꯜꯗ ꯑꯁ ꯇꯜꯂꯦ ꯍꯥꯏꯌꯦ
ꯁ꯭ꯀꯨꯜ ꯃꯇꯝꯁꯦ ꯈ꯭ꯋꯥꯏ ꯅꯨꯡꯁꯤꯕ ꯃꯇꯝꯁꯦ ꯇꯝꯃꯤꯉꯩꯗꯕꯨꯗꯤ ꯋꯥꯕ
ꯎꯝ
ꯍꯣꯏ ꯇꯝꯗꯣꯏꯗꯨ ꯑꯝꯇꯒ ꯀ꯭ꯂꯥꯁ ꯔꯨꯝꯗꯨꯗ ꯐꯝꯃꯗꯤ ꯀꯥꯏꯅ ꯈꯟꯕꯅꯤ ꯅꯠꯇꯦꯗ ꯄꯥꯁꯀꯥ ꯇꯧꯔꯗ꯭ꯔꯣ ꯆꯤꯊꯤꯒ ꯏꯟꯅꯗ꯭ꯔꯣ ꯂꯦꯇꯔꯒ
ꯎꯝ
ꯑꯥ
ꯑ ꯑꯃꯨꯛꯀ ꯍꯥꯏꯌꯣ
ꯁ꯭ꯀꯨꯜ ꯀꯥꯒꯥꯟꯗ ꯀꯩꯅꯣꯒ ꯂꯚ ꯂꯦꯇꯔꯒ ꯄꯤꯅꯔꯛꯇꯕ꯭ꯔꯕ
ꯄꯤꯅꯔꯛꯇꯦ
ꯄꯤꯅꯔꯛꯇꯤꯌꯦ
ꯎꯝ
ꯎꯝ
ꯎꯝ
ꯇꯥꯕ꯭ꯔꯣ ꯍꯜꯂꯣ
ꯑꯥꯏꯖꯤꯅꯦ ꯍꯧꯖꯤꯛ
ꯑꯣ ꯇꯥꯔꯦ ꯇꯥꯔꯦ ꯑꯣ
ꯅꯪ ꯋꯥ ꯉꯥꯡꯉ ꯑꯝꯇ ꯌꯦꯡꯉꯨꯅꯦ ꯑꯩ ꯇꯥꯕ꯭ꯔ ꯌꯦꯡꯒꯦ
ꯅꯣꯏ ꯕꯕꯥꯠ ꯈꯣꯏꯗꯤ ꯀꯩ ꯊꯕꯛ ꯇꯧꯔꯤꯒꯦ
ꯊꯕꯛ ꯂꯩꯇꯦꯗ ꯃꯥꯁꯇꯔ ꯂꯣꯏꯗ ꯉꯥꯏꯔꯤ ꯊꯕꯛ ꯑꯁꯤ ꯊꯕꯛꯀꯤ ꯑꯦꯛꯖꯥꯝꯅꯦ ꯃꯥꯁꯇꯔ ꯑ ꯄꯤ ꯑꯩꯆ ꯗꯤꯒꯤ ꯑꯦꯛꯖꯥꯝꯅꯦ ꯄꯦꯟꯗꯤꯡꯗꯨꯕꯨꯗꯤ ꯈꯔ ꯂꯩꯔꯤ ꯗꯤ ꯑꯦꯠ ꯗꯤ ꯑꯦꯠꯁꯨ ꯇꯧꯁꯤꯔ ꯑꯥꯅ ꯑꯗꯨꯁꯨ ꯂꯩꯔꯤ ꯈꯪꯗꯦꯗ ꯊꯕꯛ ꯄꯩꯁꯥꯖꯦ ꯇꯥꯅꯤꯡꯕꯅꯦ
ꯅꯣꯏ ꯅꯅꯥꯎꯗꯤ
ꯑꯩꯈꯣꯏ ꯅꯅꯥꯎ ꯀ꯭ꯂꯥꯁ ꯇꯦꯟ ꯍꯟꯗꯛ ꯕ꯭ꯔꯣꯗ ꯑꯦꯛꯖꯥꯝ ꯊꯥꯗꯣꯏꯕ
ꯃꯤ ꯁ꯭ꯀꯨꯜ ꯀꯥꯔꯒ ꯌꯦꯡꯑꯣ ꯀꯌꯥꯝ ꯅꯨꯡꯉꯥꯏꯅꯤ ꯑꯩꯁꯨ ꯍꯧꯖꯤꯛ ꯁ꯭ꯀꯨꯜ ꯀꯥꯅꯤꯡꯉꯤꯕꯅꯦ ꯆꯤꯊꯤꯒ ꯄꯤꯗꯅ ꯂꯥꯡꯗꯅ ꯁꯝꯒꯁꯤ ꯄꯩꯔ ꯄꯩꯅ ꯀꯛꯇꯅ
ꯒꯨꯟ ꯒꯦꯡ ꯁꯥꯔꯒ ꯂꯩꯅꯤꯡꯕꯅꯦ ꯑꯗꯣ ꯍꯧꯖꯤꯛꯇꯤ ꯌꯥꯗ꯭ꯔꯦ ꯑꯥ ꯍꯅꯨꯔꯦ
ꯉꯥꯎꯕ ꯃꯇꯝꯗꯤꯀꯣ ꯀꯥꯅꯤꯡꯗꯦ ꯑꯗꯨꯒ ꯀꯥꯕ ꯂꯣꯏꯔꯀꯥꯟꯗꯗꯤ ꯑꯁ ꯅꯨꯡꯁꯤꯌꯦ ꯑꯗꯨ ꯃꯇꯝꯗꯣ ꯁꯨꯃꯥꯏꯅ ꯈꯜꯂꯤ
ꯑꯗꯨꯅꯦ ꯍꯌꯦꯡ ꯇꯧꯗꯣꯏꯁꯤ ꯅꯪ ꯁ꯭ꯀꯨꯜ ꯀꯥꯅꯤꯗꯥꯏꯅꯦ ꯍꯌꯦꯡꯁꯦ
ꯗꯦꯠ ꯋꯥꯟꯗꯒꯤ ꯍꯣꯏ ꯗꯦꯠ ꯋꯥꯟꯗꯒꯤ ꯗꯩ ꯀꯥꯕ ꯑꯃꯨꯛ ꯍꯧꯔꯅꯤ
ꯍꯥꯏꯗꯤ ꯅꯪꯅ ꯁ꯭ꯀꯨꯜ ꯀꯥꯕ ꯍꯥꯏꯁꯦ ꯀ꯭ꯂꯥꯁ ꯀ꯭ꯂꯥꯁ ꯀ꯭ꯂꯥꯁꯀꯤ ꯁ꯭ꯀꯨꯜ ꯀꯥꯕꯒꯤꯔ ꯖꯁ ꯑꯣꯟꯂꯤ ꯐꯣꯔ ꯁꯣꯁꯦꯜ ꯋꯥꯛ ꯈꯛꯇꯒꯤꯔꯣ
ꯍꯣꯏ
ꯍꯌꯦꯡꯗꯤ ꯁꯣꯁꯦꯜ ꯋꯥꯛ ꯈꯛꯇꯅꯤ
ꯑꯠꯁꯥ ꯑꯠꯁꯥ ꯅꯪ ꯍꯥꯏꯗꯤ ꯀ꯭ꯂꯥꯁ ꯀꯌꯥꯅꯣꯕ ꯅꯪ ꯀ꯭ꯂꯥꯁ ꯇꯨꯌꯦꯜꯞꯇꯤ ꯂꯣꯏꯔꯕ ꯅꯠꯇ꯭ꯔꯣ ꯅꯪ
ꯂꯣꯏꯔꯦ
ꯑꯣ ꯅꯪꯅ ꯁ꯭ꯀꯨꯜ ꯀꯥꯕ ꯁ꯭ꯀꯨꯜ ꯀꯥꯕ ꯍꯥꯏꯕꯗꯨꯗ ꯑꯩꯅ ꯈꯜꯂꯤꯅ ꯀ꯭ꯂꯥꯁ ꯀꯨꯝꯕ ꯌꯥꯎꯗꯧꯕ ꯃꯥꯜ
ꯑꯣ ꯀ꯭ꯂꯥꯁ ꯅꯥꯗ ꯅ
ꯐꯩꯌꯦ ꯅꯣꯏ ꯑꯗꯨꯃꯥꯏꯅ ꯁꯣꯁꯦꯜ ꯋꯥꯔꯛꯀ ꯇꯧꯔꯤꯗꯣ ꯀꯃ꯭ꯌꯨꯅꯤꯇꯤꯗꯣ ꯌꯥꯝꯅ ꯇꯥꯏꯠ ꯑꯣꯏꯅ ꯂꯩꯅꯩꯗꯨꯀꯣ
ꯁ꯭ꯀꯨꯜꯗꯣ ꯑꯃꯥꯎꯕ ꯑꯥ ꯉꯥꯎꯕꯅꯦ ꯑꯗꯨꯒꯤ ꯑꯗꯨꯝ ꯇꯥꯎꯅꯤꯡꯕ ꯑ ꯌꯥꯝꯅꯔꯦꯕ ꯀꯝꯄꯥꯎꯟꯖꯦ
ꯁ꯭ꯀꯨꯜꯗ ꯅꯣꯏ ꯃꯥꯥ ꯅꯣꯏ ꯕꯥ ꯌꯥꯎꯒꯦ ꯍꯥꯏꯔꯣ ꯐꯥꯗꯔ ꯐꯥꯗꯔ ꯃꯥꯗꯔ ꯁ꯭ꯀꯨꯜꯗ ꯌꯥꯎꯏꯒꯦ ꯍꯥꯏꯔꯥꯕ
ꯅꯠꯇꯦ
ꯁꯤꯛꯅꯦꯜꯅꯒ ꯅꯨꯡꯉꯥꯏꯇꯕꯩꯅꯦ ꯁꯦꯡꯅ ꯇꯥꯔꯦ
ꯗꯦꯜꯂꯤ ꯌꯨꯝꯗ ꯂꯩꯗꯣꯏꯔꯥ ꯅꯠꯇ꯭ꯔꯒ ꯆꯠꯊꯣꯛꯇꯣꯏꯔꯥ
ꯌꯨꯝꯗꯗꯤ ꯂꯩꯔꯣꯏ ꯍꯧꯖꯤꯛꯄꯨꯗꯤ ꯌꯨꯝꯗ ꯂꯩꯔꯤꯕꯀꯣ ꯑꯗꯣ ꯍꯌꯦꯡ ꯑꯦꯛꯖꯥꯝ ꯊꯥꯔꯝꯗꯥꯏꯅꯦ ꯑꯗꯒꯤ ꯔꯦꯖꯤꯁꯇ꯭ꯔꯦꯁꯟ ꯇꯧꯔꯝꯗꯥꯏ ꯑꯗꯨꯗ ꯆꯠꯂꯗꯧꯅꯦ ꯍꯣꯁꯇꯦꯜ ꯍꯣꯁꯇꯦꯜ ꯂꯥꯏꯐꯅꯦ ꯄꯤꯛꯏꯉꯩꯗꯒꯤ ꯑꯗꯣ ꯍꯣꯁꯇꯦꯜ ꯂꯥꯏꯐꯇ ꯍꯤꯡꯉꯛꯄꯁꯦ ꯅꯨꯡꯗꯤ ꯅꯨꯡꯉꯥꯏ ꯅꯨꯡꯉꯥꯏꯑꯗꯤ ꯊꯣꯂꯛꯄꯗ ꯂꯣꯏꯅ ꯀꯣꯄ꯭ꯔꯦꯠ ꯇꯧꯕ ꯉꯝꯃꯦꯕ ꯃꯤ ꯂꯣꯏ ꯊꯦꯡꯅꯔꯛꯄꯅꯤꯅꯀꯣ
ꯅꯪꯗꯤ ꯗꫭ ꯑꯗꯨꯝ ꯌꯥꯝꯃꯤ
ꯁꯦꯡ ꯇꯥꯗ꯭ꯔꯦ ꯀꯩ ꯍꯥꯏꯅꫭ ꯑꯝꯇ ꯍꯥꯏꯔꯛꯑꯣ
ꯐꯖꯟ ꯅꯨꯡꯉꯥꯏꯇ꯭ꯔꯦ ꯅꯦꯋꯥꯛꯁꯦ ꯑꯗꯨꯅꯅꯤ ꯉꯥꯏꯈꫭ ꯀꯣ ꯑꯩ ꯏꯩꯅ ꯎꯠꯄꯤꯕ꯭ꯔ ꯀꯩꯅꫭ
ꯋꯦꯠ ꯑꯦ ꯁꯦꯀꯦꯟ
ꯀꯌꯥꯗ ꯆꯥꯛ ꯆꯥꯗꫭꯏꯅꯣ ꯅꫭꯏ
ꯄꯨꯡ ꯍꯥꯏꯔꫭ
ꯍꫭꯏ
ꯄꯨꯡꯗꯤ ꯀꯣꯂꯦꯖ ꯁꯀꯥꯔꯤꯉꯩꯗꯕꯨꯗꯤ ꯑꯦ ꯌꯨꯅꯤꯚꯔꯁꯤꯇꯤ ꯗꯨꯕꯨꯗꯤ ꯄꯨꯡ ꯇꯔꯥ ꯃꯈꯥꯏ ꯁ꯭ꯋꯥꯏꯗꯩ ꯍꯧꯋꯦ ꯑꯗꯨꯒ ꯄꯨꯡ ꯑꯅꯤ ꯁ꯭ꯋꯥꯏꯗ ꯂꯣꯏꯕ ꯇꯦꯟ ꯊꯥꯔꯇꯤ ꯇꯨ ꯇꯨ ꯄꯤ ꯑꯦꯝ ꯇꯥꯏ ꯍꯜꯂꯣ ꯅꯪꯁꯨ ꯁꫭꯝꯗ ꯇꯨꯋꯦꯜꯐꯇꫭ ꯂꯣꯏꯔꯗꯤ ꯒ꯭ꯔꯦꯖꯦꯁꯟꯗꯨ ꯇꯧꯁꯤꯜꯂꯣꯗꯅ
ꯎꯝ ꯇꯥꯎꯈ꯭ꯔꯕꯅꯤ ꯑꯗꯨ ꯐꯥꯔꯁ ꯁꯦꯃꯤꯁꯇꯔ ꯑꯦꯛꯖꯥꯝ ꯊꯥꯔꯤ ꯑꯈꯣꯏ
ꯑꯗꯨꯗ ꯇꯣꯛ ꯇꫭꯛꯊꫭꯛꯏꯕ
ꯑꯦꯟꯖꯥꯡ ꯈꯇ ꯇꯥꯎꯕ ꯁ꯭ꯀꯨꯜꯗꯤ ꯀꯥꯗꯕ ꯑꯈꯥꯏ ꯀꯣꯂꯦꯖ
ꯎꯝ ꯄꯥꯔꯇꯤꯀꯨꯂꯔ ꯄꯥꯔꯇꯤꯀꯨꯂꯔ ꯔꯤꯖꯟ ꯂꯩꯕ꯭ꯔꯣ ꯀꫭꯂꯦꯖꯇꫭ ꯑꯗꯨ ꯑꯗꯨꯃꯥꯏ ꯇꫭꯛꯊꯣꯛꯄꯗꯨ
ꯑꯦꯛꯖꯥꯗꯤ ꯌꯥꯝ ꯇ꯭ꯔꯦ ꯑꯣꯏꯕꯅꯦ ꯑꯩꯈꯣꯏ
ꯕꯥꯏ ꯅꯪꯅ ꯀꯣꯂꯦꯖ ꯇ‌ꯣꯛꯄꯒꯤ ꯄꯥꯔꯇꯤꯀꯨꯂꯔ ꯔꯤꯖꯟ ꯂꯩꯕ꯭ꯔꯥ ꯃꯔꯝ ꯂꯩꯕ꯭ꯔꯕ
ꯌꯥꯠ ꯀꯣꯂꯦꯖ ꯀꯥꯗ꯭ꯔꯦ ꯀ ꯑ ꯀꯥꯗꯦ
ꯑꯦꯃꯤꯁꯟ ꯇꯧꯔꯒ ꯔꯤꯖꯟ ꯒꯨꯝꯕ ꯂꯩ ꯂꯩꯇ‌ꯦꯗ ꯑꯩ ꯑꯩ ꯇꯨꯌ‌ꯦ꯭ꯜꯞ ꯂ‌ꯣꯏꯕ ꯀꯥꯟꯗꯀ‌ꯣ ꯑꯩ ꯅꯥꯔꯁ ꯇ꯭ꯔꯦꯅꯤꯡ ꯆꯠꯀ‌ꯦꯅ‌ ꯇꯧꯋꯦꯕ ꯐꯌꯦ ꯐꯌꯦ ꯑꯗꯨꯝ ꯇꯝꯗꫭ ꯑꯦꯛꯖꯥꯝ ꯄꯥꯁ ꯇꯧꯗꯕ ꯑꯗꯨꯒꯤ ꯑꯩꯅ ꯇꯟꯕ ꯑꯃꯨꯛ ꯑꯗꯨꯒ ꯂꯥꯏꯔꯤꯛꯁꯨ ꯇꯝꯃꯔ‌ꯣꯏꯗꯅ‌ ꯈꯜꯂ‌ꯦ ꯑꯗꯨꯒ ꯏꯆꯦꯅ ꯅꯪ ꯀꯔꯤ ꯇꯧ ꯀꯔꯤ ꯇꯧꯅꯤꯡꯉꯦ ꯍꯥꯏꯕ ꯑꯩꯅ ꯀꯔꯤꯁꯨ ꯇꯧꯅꯤꯡꯗ‌ꯦ ꯍꯥꯏꯌꯨꯔ‌ꯦꯕ ꯃꯥꯅ
ꯊꯕꯛ ꯑꯃꯗꯤ ꯇꯧꯕꯅ ꯐꯩꯌꯦ
ꯎꯝ
ꯑꯦꯃꯤꯁꯟ ꯇꯧꯔꯕ ꯑꯣꯛꯇꯣꯕꯔ ꯍꯟꯇꯛꯅ ꯂ‌ꯣꯏ
ꯎꯝ
ꯂꯩꯕꯅ‌ꯦ ꯇꯨꯏꯁꯟꯒꯨꯝꯕ ꯀꯔꯤꯀꯔꯥ ꯇꯧꯔꯒ ꯑꯗꯨꯝ ꯂꯩꯕꯅ‌ꯦ ꯗꯤꯁꯦꯝꯕꯔ ꯑꯗꯨꯋꯥꯏꯗ ꯑꯈ‌ꯣꯏ ꯑꯥ ꯉꯁꯤ ꯁ꯭ꯀꯨꯜ ꯑꯩꯅ ꯂꯩꯕ ꯁ꯭ꯀꯨꯜꯗ‌ꯣ ꯍꯖꯤꯛ ꯏꯟꯇꯔꯕ꯭ꯌꯨꯒꯨꯝꯕ ꯑꯣꯢꯅ ꯇꯧ ꯅꯤꯡꯕ ꯃꯤ ꯂꯩꯥꯔꯗꯤꯅ ꯑꯥ ꯅ꯭ꯌꯨꯁꯇ ꯊꯣꯛꯑꯦꯕ ꯑꯗꯨꯒ ꯍꯧꯔꯦꯟ ꯏꯟꯇꯔꯕꯤꯌꯨꯗ‌ꯣ ꯇꯧꯒ‌ꯦꯅ ꯂꯥꯛ ꯌ‌ꯦꯡꯒ‌ꯦꯅ ꯇꯧ ꯇꯧꯕ ꯑꯗꯨꯒꯤ ꯗꯨ ꯗꯨꯝ ꯈꯜꯂꯛꯄ ꯋꯥꯅꯤꯗ ꯂꯥꯏ꯭ꯞ ꯏꯁꯇꯥꯜ
ꯌꯥꯏꯗ ꯀꯩꯁꯨ ꯀꯥꯏꯗꯦꯗ ꯃꯤ ꯏꯟꯗꯤꯌꯥꯒꯤ ꯑꯅꯝꯕ ꯃꯌꯥꯡ ꯃꯆꯥꯈꯩꯅ ꯀ꯭ꯂꯥꯁ ꯇꯨꯌꯦꯜꯕ ꯍꯦꯛ ꯂꯣꯏꯕꯒ ꯆꯍꯤ ꯑꯃ ꯅꯠꯇ꯭ꯔꯒ ꯑꯅꯤ ꯑꯗꯨꯝ ꯍꯥꯏꯗꯤ ꯗ꯭ꯔꯣꯞ ꯇꯧꯕꯅꯦꯕ ꯇꯝꯗꯕꯤꯗ ꯀꯩꯒꯤꯅꯣꯗ ꯂꯥꯏꯔꯤꯛ ꯇꯝꯗꯕ ꯍꯥꯏꯗꯤ ꯂꯦꯝꯃ ꯂꯩꯕ ꯅꯠꯇꯦꯕ ꯃꯥ ꯀꯩꯗꯧꯁꯤꯒꯦ ꯍꯥꯏꯔ ꯈꯜꯂꯒ ꯑꯗꯨꯝ ꯍꯥꯏꯗꯤ ꯃꯤ ꯍꯥꯏꯁ‌ꯦ ꯀꯣꯟꯐ꯭ꯌꯨꯁ ꯂ‌ꯣꯏ ꯂꯩꯗꯅ ꯁꯤ ꯇꯧꯔꯣꯢ ꯁꯤ ꯇꯧꯗꯧꯅꯤ ꯁꯤ ꯇꯧꯔ ꯁꯤ ꯇꯧꯗꯧꯅꯤ ꯍꯥꯏꯕꯗꯣ ꯄ꯭ꯂꯥꯟꯗꯣ ꯁꯠ ꯁꯠ ꯂꯠ ꯌꯥꯠꯄ ꯍꯥꯏꯁꯦ ꯑꯩꯒꯤ ꯏꯃꯨꯡ ꯃꯅꯨꯡꯗꯨꯅ ꯌꯥꯝꯅ ꯂꯤꯡꯕ ꯑꯣꯏꯇꯥꯔ ꯄꯩꯁꯥ ꯌꯥꯝ ꯄꯥꯏꯕ ꯑꯣꯏꯇꯥꯔꯗꯤ ꯂꯥꯏꯕ ꯑꯗꯣ ꯑꯈꯣꯏ ꯃꯤꯗꯜ ꯀ꯭ꯂꯥꯁꯇ ꯂꯩꯕ ꯀꯥꯡꯕꯨꯗꯤ ꯗ꯭ꯔꯣꯞ ꯍꯥꯏꯐꯦꯠ ꯇꯧꯊꯣꯛꯑꯒ ꯑꯦ ꯑꯩꯅ ꯇꯧꯗꯣꯏꯁꯤ ꯀꯔꯝꯕꯅ ꯁꯦꯡꯕꯅꯣ ꯀꯔꯝꯕꯅ ꯐꯕꯅꯣ ꯍꯥꯏꯕꯗꯣ ꯆꯍꯤ ꯑꯃ ꯗ꯭ꯔꯣꯞ ꯇꯧꯔꯒ ꯑꯗꯨꯝ ꯈꯪꯕ ꯉꯝꯕꯅꯦꯕ ꯀꯩꯗꯧꯁꯤꯒꯦ ꯀꯩꯗꯧꯁꯤꯒꯦꯗꯣ ꯀꯩꯁꯨ ꯀꯥꯏꯗꯦ ꯅꯣ ꯔꯁ ꯂꯥꯏꯐꯇ ꯔꯁ ꯇꯧꯕ ꯀꯩꯁꯨ ꯀꯥꯟꯅꯗꯦ ꯃꯥꯏ ꯃꯥꯏ ꯃꯇꯝ ꯂꯣꯏ ꯂꯩ ꯑꯄꯥꯝ ꯑꯄꯥꯝꯕ‌ ꯌ‌ꯦꯁ ꯍꯣꯏ ꯐꯔꯦ ꯁꯤꯁꯇꯔ ꯑꯗꯨꯗꯤ ꯆꯥꯛ ꯐꯠ ꯆꯥꯊꯣꯛꯑꯒꯀꯣ ꯑꯃꯨꯛ ꯇꯧꯔꯛꯑꯒ‌ꯦ
ꯍꯣꯏ